ꯍꯜꯂꯣ!
ꯇꯥꯕ꯭ꯔꯣ?
ꯇꯥꯏ ꯇꯥꯏ꯫
ꯀꯩꯗꯧꯔꯤꯅꯣ?
ꯐꯝꯃꯤ꯫
ꯎꯝ ꯀꯩ ꯏꯟꯖꯡ ꯆꯥꯔꯕ?
ꯉꯥꯄꯥꯏ ꯊꯣꯛ
ꯇꯥꯔꯕꯣ?
ꯆꯥꯗ꯭ꯔꯤ꯫
ꯑꯗꯨꯒ ꯀꯩ ꯊꯣꯡꯉꯦ ꯍꯥꯏꯔꯤꯕ?
ꯉꯥꯄꯥꯏ꯫
ꯎꯝ
ꯍꯨꯝ ꯑꯔꯨꯅꯥꯆꯜ ꯄ꯭ꯔꯗꯦꯁꯇ ꯏꯁꯤꯡ ꯌꯥꯝ ꯆꯥꯎꯏ꯫
ꯎꯝ
ꯑꯁꯣꯝꯗ ꯀꯣ꯫
ꯎꯝ
ꯆꯤꯡ ꯂꯩꯕꯅꯤꯅꯀꯣ꯫
ꯎꯝ
ꯎꯝ ꯀꯩꯅꯣ ꯇꯧꯋꯦ, ꯆꯤꯡꯗꯨꯒꯤ ꯆꯤꯡꯊꯛꯇ ꯅꯣꯡ ꯀꯥꯏ ꯃꯥꯅꯦ ꯑꯗꯨꯒꯤ ꯅꯣꯡꯗꯨꯒꯤ ꯏꯁꯤꯡꯗꯨꯅ ꯃꯈꯥꯗ ꯂꯩꯔꯤꯕ ꯃꯤꯁꯤꯡꯗꯣ ꯖꯥꯝꯅ ꯋꯥ ꯖꯥꯝꯅ ꯋꯥꯅ ꯇꯧꯋꯦ ꯆꯤꯡꯃꯤꯁꯤꯡꯗꯣ ꯊꯨꯝꯃꯦ꯫ ꯌꯨꯝ ꯀꯌꯥ ꯊꯨꯝꯃꯦ?
ꯐꯨꯠꯕꯣꯜ ꯌꯦꯡꯗ꯭ꯔꯣ?
ꯑꯥ
ꯐꯨꯠꯕꯣꯜ ꯌꯦꯡꯗ꯭ꯔꯣ? ꯐꯨꯠꯕꯣꯜ꯫
ꯐꯨꯠꯕꯣꯜ ꯍꯥꯏꯔꯒꯥꯟꯅ ꯁꯤ ꯀꯩꯅꯃꯤꯅꯣ ꯇ꯭ꯋꯦꯟꯇꯤ ꯑꯩꯠꯂ ꯇ꯭ꯋꯦꯟꯇꯤ ꯑꯩꯠꯇ ꯂꯩꯔꯝꯃꯤꯅꯦ꯫ ꯊꯥꯔꯇꯤ ꯅꯠꯇ꯭ꯔꯣ ꯍꯟꯗꯛꯀꯤꯗꯤ?
ꯐꯨꯠꯕꯣꯜꯒ ꯀꯧꯔꯦ꯫ ꯑꯣꯜ ꯐꯤꯐꯥ ꯋꯥꯜꯀꯞ ꯑꯣꯏꯔꯤ ꯀꯩ ꯀꯥꯎꯔꯦ꯫
ꯍꯧꯖꯤꯛ ꯀꯥꯟꯁꯤ ꯊꯕꯛ ꯌꯥꯎ ꯇꯜꯂꯦ
ꯂꯥꯁ ꯗꯦ ꯅꯨꯃꯤꯠꯇꯤ ꯌꯦꯡꯅꯤꯡꯏ ꯑꯇꯩ ꯅꯨꯃꯤꯠꯇꯤ ꯌꯦꯡꯅꯤꯡꯗꯦ
ꯈꯔ ꯀꯟꯅ ꯍꯥꯏꯕꯤꯌꯣ ꯎꯝ ꯀꯩꯅꯣ ꯇꯧꯔꯦ ꯍꯔ ꯅꯛꯁꯟ ꯑꯥꯖꯤ
ꯗꯦꯟꯁ ꯂꯥꯁ ꯗꯦ ꯅꯨꯃꯤꯠꯇꯤ ꯌꯦꯡꯅꯤꯡꯉꯦ ꯑꯇꯩ ꯅꯨꯃꯤꯠꯇꯤ ꯌꯦꯡꯅꯤꯡꯉꯤ
ꯑꯥ ꯎꯝ ꯂꯥꯁ ꯗꯦ ꯅꯨꯃꯤꯠꯇꯣ ꯀꯩ ꯇꯥꯏ ꯀꯔꯝꯕ ꯗꯦꯠꯇ ꯇꯥꯒꯦ
ꯈꯪꯗꯦ ꯑꯗꯨꯗꯤ ꯍꯥꯏꯗꯤ ꯁꯦꯃꯤꯐꯥꯏꯅꯦꯜ ꯆꯪꯅꯈ꯭ꯔꯕꯣ
ꯑꯆꯨꯝꯕ ꯀꯩꯁꯨꯝ ꯈꯪꯗꯦ ꯐꯨꯠꯕꯣꯜꯒꯤ ꯃꯔꯝꯗ ꯀꯩꯁꯨꯝ ꯅꯣꯂꯦꯖ ꯂꯩꯇꯅ ꯍꯣꯏ ꯈꯤꯇꯪ ꯌꯦꯡꯒꯦ ꯒꯨꯒꯜꯗ ꯀꯥꯞꯄꯗ
ꯁꯨꯃꯥꯏꯅ ꯅꯍꯥꯟꯋꯥꯏꯅꯦ ꯀꯣ
ꯃꯣꯏ ꯄꯤꯛꯏꯉꯩꯗꯗꯤꯀꯣ
ꯎꯝ
ꯐꯨꯠꯕꯣꯜꯁꯦ ꯑꯗꯨꯃꯥꯏꯅ ꯑꯍꯧꯕꯖꯦ ꯑꯗꯨꯝ ꯌꯦꯡꯉꯦ ꯑꯍꯤꯡꯒ ꯁꯨꯡꯇꯨꯝ ꯇꯨꯝꯗꯈꯩ ꯃꯥꯜꯂꯒꯥ ꯑꯩꯈꯣꯏ ꯊꯥꯏꯅ ꯇꯧ ꯐꯪꯈꯤꯗꯦꯗꯅ ꯌꯥꯝ ꯅꯨꯡꯁꯤꯔꯤꯌꯦ
ꯐꯖꯅ ꯇꯥꯗꯦ ꯃꯈꯣꯟꯗꯣ
ꯍꯧꯖꯤꯗꯤ ꯌꯦꯡꯕ ꯁꯪꯗ꯭ꯔꯦ
ꯎꯝ ꯑꯗꯨꯅꯤ ꯉꯥꯡꯉꯥꯛ ꯑꯣꯏ ꯑꯗꯨꯗꯤꯀꯣ
ꯑꯥ
ꯎꯝ ꯑꯉꯥꯡ ꯑꯣꯏꯔꯥꯗꯤ ꯐ꯭ꯔꯤꯗꯝꯗ ꯂꯩ ꯏꯃꯥ ꯏꯄꯥꯅ
ꯍꯦꯗꯦꯛꯇꯣ ꯄꯨꯔꯛꯇ꯭ꯔꯕꯅꯤꯅ ꯄꯨꯔꯛꯄꯅꯤꯅ ꯍꯧꯖꯤꯛꯇꯤ ꯃꯦꯆꯣꯔ ꯑꯣꯏꯔꯕꯅꯤꯅ ꯑꯩꯈꯣꯏꯁꯨ ꯏꯃꯥ ꯏꯄꯥꯅ ꯑꯋꯥꯕꯗꯣ ꯎꯔꯦ ꯅꯠꯇ꯭ꯔꯣ
ꯃꯥꯅꯦ ꯆꯨꯝꯃꯦ
ꯎꯝ ꯎꯝ ꯆꯧꯔꯛꯑꯗꯤꯀꯣ
ꯎꯝ ꯌꯥꯗꯔꯦ ꯎꯝ ꯃꯥꯒꯤ ꯃꯄꯥꯡꯒꯟ ꯆꯥꯎꯔꯛ ꯑꯗꯤ ꯃꯥꯒꯤꯁꯨ ꯀꯩꯅꯣ ꯇꯧꯌꯦ ꯎꯝ
ꯑꯦ ꯀꯔꯤ ꯀꯃꯥꯏ ꯍꯥꯏꯅꯤ ꯃꯄꯥꯡꯒꯜ ꯆꯥꯎꯔꯛꯑꯗꯤ ꯃꯥꯒꯤꯁꯨ ꯔꯦꯁꯄꯣꯟ
ꯅꯨꯡꯗꯥꯡ
ꯑꯗꯨꯒꯩꯗꯤ ꯃꯥꯒꯤ ꯑꯥ ꯑꯥ ꯊꯧꯗꯥꯡ ꯌꯥꯝꯅ ꯆꯨꯝꯃꯦ ꯆꯨꯝꯃꯦ
ꯑꯗꯨꯅꯦ ꯋꯥꯔꯤ ꯑꯃ ꯂꯤꯕꯤꯌꯨꯔꯥ
ꯍꯥ
ꯊꯥꯏ-ꯊꯥꯏ ꯃꯃꯥꯡꯉꯩꯗꯅꯦ ꯎꯝ ꯅꯨꯄꯥ ꯑꯃꯖꯦ ꯄꯈ꯭ꯔꯥ ꯑꯣꯏꯌꯦꯕ ꯃꯥꯒꯤ ꯃꯇꯨꯖꯦ ꯉꯟꯇꯥ ꯂꯩꯈꯤꯗ꯭ꯔꯦ ꯃꯥꯒꯤ ꯃꯆꯥ ꯃꯥꯄꯟ ꯄꯣꯛꯑꯦꯕꯀꯣ ꯃꯆꯥ ꯅꯠꯇꯦ ꯃꯆꯥ ꯇꯔꯨꯛ ꯄꯣꯛꯄꯦꯜ ꯃꯆꯥ ꯇꯔꯨꯛ ꯄꯣꯛꯄꯅꯦ ꯃꯆꯥ ꯇꯔꯨꯛ ꯄꯣꯛꯄ ꯅꯠꯇꯦ ꯇꯔꯦꯠꯅꯦ ꯇꯔꯦꯠ ꯍꯥ ꯍꯥ ꯃꯆꯥ ꯇꯔꯦꯠ ꯄꯣꯛꯑꯦ ꯑꯗꯨꯒ ꯑꯥ ꯃꯃꯥ ꯃꯄꯥꯖꯦ ꯃꯇꯝ ꯈꯔꯒꯤ ꯃꯇꯨꯡꯗ ꯅꯨꯄꯤ ꯑꯇꯣꯝꯕꯤ ꯊꯤꯔꯛꯑꯦꯕ ꯅꯪꯗꯣ ꯍꯣꯏ ꯍꯣꯏ ꯍꯣꯏ ꯍꯥꯏꯔꯛꯑꯣ ꯍꯜꯂꯣ ꯍꯜꯂꯣ
ꯍꯜꯂꯣ
ꯑꯥꯗꯔꯣ
ꯇꯥꯗ꯭ꯔꯣ
ꯇꯥꯏꯌꯦ
ꯍꯣꯏ ꯍꯣꯏ ꯍꯥꯏꯔꯛꯑꯣ
ꯍꯣꯏꯌꯦ ꯍꯣꯏꯌꯦ ꯇꯥꯗ꯭ꯔꯣ
ꯇꯥꯔꯦ ꯇꯥꯔꯦ
ꯀꯩꯗꯧ ꯂꯩꯔꯝꯃꯤꯅꯣ
ꯑꯗꯨꯗꯩ ꯃꯇꯝ ꯈꯔꯒꯤ ꯃꯇꯨꯡꯗꯅꯦ
ꯑꯥ
ꯅꯨꯄꯤ ꯑꯇꯣꯝꯕ ꯊꯤ ꯅꯨꯄꯤ ꯑꯇꯣꯝꯕ ꯊꯤꯔꯛꯑꯦ ꯑꯗꯨꯗꯒꯤ ꯃꯃꯥ ꯑꯇꯣꯝꯕꯤꯁꯤꯅ ꯃꯥꯏ ꯅꯨꯄꯥꯁꯤꯗ ꯍꯥꯏꯔꯦꯕ
ꯉꯔ ꯍꯣꯏ
ꯏꯆꯥꯁꯤꯡꯁꯦ ꯂꯪꯐꯩꯗ ꯊꯥꯗꯣꯛꯈ꯭ꯔꯖꯦ ꯑꯗꯨꯒ ꯃꯔꯥꯏꯅ ꯍꯤꯡꯆꯥꯕꯤꯅ ꯆꯥꯔꯒ ꯃꯥꯏ ꯁꯤꯖꯒ꯭ꯔꯖꯅꯤꯅ ꯈꯪꯕ꯭ꯔꯥ
ꯑꯗꯨꯃꯥꯏꯅ ꯍꯥꯏꯔꯦ ꯑꯗꯨ ꯃꯥꯏ ꯅꯨꯄꯥꯅ ꯐꯔꯦ ꯑꯗꯨꯗꯤ ꯀꯃꯥꯏꯅ ꯇꯧꯔ ꯊꯥꯗꯣꯛꯇꯣꯏꯅꯣ ꯈꯪꯗꯦ ꯅꯪ ꯅꯪ ꯁꯤꯜꯂꯣ ꯍꯥꯏꯔꯦ ꯑꯗꯨꯗꯨꯒꯤ ꯃꯃꯥ ꯑꯇꯣꯝꯕꯤꯖꯤꯅꯅꯦ
ꯑꯅꯥꯛꯇ ꯅꯛꯁꯤꯜꯂ ꯍꯥꯏꯔ